ꯍꯟꯗꯛꯇꯤ ꯎꯝ ꯄꯥꯏꯕ ꯌꯥꯗ꯭ꯔꯦ
ꯑꯥ ꯑꯗꯨꯗꯤ ꯑꯩ ꯃꯨꯠꯊꯠꯂꯒꯦ
ꯃꯨꯠꯊꯠꯀꯅꯨ ꯃꯨꯊꯠꯀꯅꯨ ꯍꯥꯏꯗꯤ ꯑꯃꯨꯛꯀ ꯉꯁꯥꯏꯁꯨ ꯑꯃꯨꯛ ꯌꯥꯔꯝꯗ꯭ꯔꯅꯦ
ꯌꯥꯏ ꯑꯣ ꯑꯃꯗꯤ ꯌꯥꯒꯦ
ꯑꯥ ꯑꯗꯨꯅ ꯍꯥꯏꯐꯦꯠ ꯑꯗꯨꯝ ꯌꯦꯡꯁꯦꯕ ꯑꯩꯁꯨ ꯑꯗꯨꯝ ꯒ꯭ꯔꯤꯟꯗ ꯅꯝꯁꯤꯟꯒꯦꯕ ꯄꯥꯏꯕꯒꯤꯗꯤ ꯑꯗꯨꯝ ꯅꯝꯖꯟꯒꯦꯕ ꯑꯗꯨꯒ
ꯅꯠꯇꯦ ꯅꯪ ꯍꯧꯖꯤꯛ ꯋꯥ ꯉꯥꯡ ꯉꯛꯏꯁꯦ ꯒ꯭ꯔꯤꯟꯗ ꯅꯝ ꯌꯥꯗ꯭ꯔꯣ
ꯌꯥꯗꯦ ꯍꯥꯏꯕ ꯀꯩꯝ ꯅꯝꯕ ꯌꯥꯗꯦ ꯑ ꯋꯥꯗ ꯉꯥꯡꯅꯕ ꯌꯥꯏꯅ ꯑꯗꯨꯒ ꯑꯩꯅ ꯄꯥꯏꯐꯝ ꯒ꯭ꯔꯤꯟꯁꯤꯗ ꯅꯝꯕꯗꯣ ꯌꯥꯗꯦ ꯍꯥꯏꯕ ꯑꯗꯨꯃꯥꯏꯅ ꯑꯗꯨꯝ ꯊꯣꯛꯇꯕ ꯍꯣꯔꯦꯟ ꯐꯥꯎꯕ
ꯑꯁ
ꯑꯁ ꯑꯗꯨꯗꯤ ꯎꯝ ꯈꯪꯗꯦ ꯑꯗꯨꯒꯤ ꯌꯥꯗꯕꯩꯅ ꯌꯥꯗꯦ ꯍꯥꯏꯕ ꯑ ꯉꯁꯥꯏ ꯊꯥꯈꯤꯕꯗꯣ ꯏꯆꯦꯗ ꯑꯗꯨ ꯑꯅꯤꯗꯨ ꯑꯗꯨꯝ ꯉꯥꯂꯒ ꯂꯩꯇꯕ ꯋꯥꯔꯤ ꯁꯥꯟꯅꯔꯤ ꯋꯥꯔꯤ ꯁꯥꯟꯅꯔꯁꯨ
ꯎꯝ
ꯂꯩꯌꯦ
ꯂꯩꯌꯦ ꯎꯝ ꯑꯗꯨꯕꯨꯗꯤ ꯌꯥꯏꯌꯦ ꯑꯗꯨ ꯍꯣꯔꯦꯟ ꯑꯃꯨꯛ ꯀꯩꯅꯣ ꯇꯧꯔꯨꯔꯗꯤ ꯑꯃꯨꯛ ꯌꯥꯔꯛꯑꯗꯤ ꯑꯃꯨꯛ ꯃꯇꯝꯗꯣ ꯇꯦꯟꯕꯒꯤꯃꯨꯛ ꯇꯧꯗꯣꯏꯅꯤ ꯇꯧꯔꯤꯁꯦ ꯅꯠꯇ꯭ꯔꯥ
ꯎꯝ ꯃꯥꯅꯦ
ꯅꯪ ꯍꯧꯖꯤꯛ ꯊꯣꯛꯇꯦ ꯑꯁ ꯑꯗꯨ ꯈꯪꯗꯦꯅꯦ ꯍꯧꯖꯤꯛ ꯁꯥꯡꯅ ꯉꯥꯡꯖꯜꯂꯨꯔꯒ ꯅꯝ ꯌꯥꯗ꯭ꯔꯗꯤ ꯈꯟꯕꯒꯤꯅꯤ
ꯎꯝ ꯀꯩꯝ ꯈꯜꯂꯨꯅꯨ ꯌꯥꯔꯦ
ꯅꯪꯁꯨ ꯊꯦꯡꯉꯦ ꯇꯨꯝꯃꯟꯗꯣꯔꯦ ꯄꯨꯡ ꯇꯔꯥꯃꯥꯊꯣꯏ ꯍꯦꯜꯂꯦ
ꯎꯝ ꯀꯩꯁꯨ ꯀꯥꯏꯗꯦꯁꯦ ꯇꯔꯥꯃꯥꯊꯣꯏ ꯃꯈꯥꯏꯐꯥꯎ ꯁꯥꯟꯅꯔ ꯂꯣꯏꯔꯦ
ꯑꯥ ꯑꯥ ꯑꯣ ꯍꯣ ꯍꯣꯏ ꯑꯗꯨꯐꯧ ꯁꯥꯟꯅꯔꯁꯤꯀꯣ ꯑꯗꯨꯑꯣꯏꯗꯤ
ꯎꯝ ꯇꯔꯥ ꯃꯥꯊꯣꯏ ꯑꯩꯗꯣ ꯑꯗꯨꯝ ꯁꯥꯟꯅꯕꯨꯗꯤ ꯁꯥꯟꯅꯕ ꯌꯥꯅꯤ ꯐꯩꯌꯦ ꯑꯃꯨꯛ ꯌꯥꯔꯦ ꯌꯨꯝ ꯆꯠꯇꯕꯅꯤꯅ ꯑꯩꯗꯤ ꯇꯔꯥꯃꯥꯊꯣꯏꯃꯨꯛ ꯁꯥꯟꯅꯔꯁꯤ ꯇꯔꯥꯊꯣꯏ ꯃꯈꯥꯏ ꯃꯨꯛ ꯁꯥꯟꯅꯔꯁꯤ ꯑꯩꯁꯨ ꯒꯨꯂꯤ ꯒꯨꯂꯤ ꯑꯃ ꯆꯥꯔꯤꯕ
ꯀꯔꯤ ꯒꯨꯂꯤ ꯆꯥꯔꯤꯒꯦ ꯅꯪ
ꯑ ꯈꯨꯠ ꯅꯥꯕꯒꯤ ꯈꯨꯠꯁꯤꯅꯅꯦ ꯅꯍꯥꯟ ꯈꯨꯠ ꯑꯣꯏꯁꯦ ꯑꯃ ꯈꯨꯖꯦꯡꯒꯤ ꯃꯄꯥꯁꯦ
ꯎꯝ
ꯑꯁꯤꯗ ꯅꯥꯕ ꯑꯗꯨꯒꯤ ꯗꯣꯛꯇꯔꯗ ꯌꯦꯡꯉꯨꯕ ꯑꯗꯨꯒꯤ ꯃꯥꯅ ꯒꯨꯂꯤ ꯌꯦꯛꯄ ꯆꯥꯕ ꯁꯤ ꯒꯨꯂꯤꯁꯦ ꯀꯣꯛ ꯈꯔ ꯉꯥꯎꯅꯤ ꯍꯥꯏꯔꯛꯄ ꯏꯁꯤꯡ ꯌꯥꯝ ꯊꯛꯎ ꯈꯣꯠꯂꯣꯅ
ꯎꯝ ꯎꯝ
ꯑꯗꯨ ꯁꯥꯔꯤꯉꯩ ꯑꯗꯨꯝ ꯍꯥꯏꯗꯤ ꯀꯣꯛꯁꯦ ꯉꯥꯎꯔꯤ ꯉꯥꯎꯔꯤ ꯇꯧꯔꯒ ꯑꯩ ꯌꯥꯍꯧꯔꯛꯄꯁꯦ ꯇꯨꯝꯕꯁꯨ ꯑ ꯍꯧꯒꯠꯄ ꯉꯝꯗꯕꯗꯣ
ꯎꯝ
ꯑꯗꯨꯃꯥꯏꯅ ꯇꯧꯕ ꯑꯗꯨꯒꯤꯗ ꯅꯠꯇ꯭ꯔꯗꯤ ꯍꯌꯦꯡ ꯌꯨꯝ ꯆꯠꯂꯣꯏꯗꯕ ꯑꯣꯏꯇꯥꯔꯗꯤ ꯄꯨꯡ ꯕꯥꯔꯣ ꯍꯦꯜꯂꯁꯨ ꯀꯩꯁꯨ ꯀꯥꯏꯗꯦꯕ ꯇꯔꯥꯃꯥꯊꯣꯏ ꯃꯈꯥꯏꯃꯨꯛ ꯁꯥꯟꯅꯔꯁꯤ
ꯎꯝ ꯎꯝ ꯎꯝ ꯍꯣꯏ ꯑꯗꯨꯝꯃꯥꯏꯅ
ꯑꯩ ꯆꯦꯗꯣ ꯅꯪ ꯍꯌꯦꯡ ꯑꯗꯨꯝ ꯑꯩ ꯌꯨꯝ ꯂꯩꯔꯀꯥꯟꯗ ꯀꯣꯜ ꯇꯧꯔꯑꯁꯨ ꯌꯥꯅꯤ꯫
ꯑꯣ ꯑꯗꯨꯑꯣꯢꯗꯤ ꯑꯗꯨꯃꯥꯢꯅ ꯇꯧꯔꯖꯨ ꯇꯧꯔꯒꯦ꯫
ꯎꯝ
ꯎꯝ ꯍꯞꯗꯤ ꯑꯩꯒꯤꯖꯦ ꯊꯥꯔꯇꯤꯅꯤꯗꯅ ꯃꯣꯢ ꯉꯥꯡꯗꯣꯢꯖꯦꯀꯣ꯫
ꯑꯥ
ꯎꯝ ꯑꯗꯨꯅ ꯍꯧꯖꯤꯛ ꯑꯃ ꯑ ꯅꯠꯇ꯭ꯔꯒ ꯑꯅꯤ ꯉꯥꯉꯒ ꯆꯞ ꯆꯕꯤ ꯑꯩ ꯈꯪꯗ꯭ꯔꯦ꯫ ꯁꯤ ꯉꯥꯡ ꯇꯥꯔꯒꯗꯤ ꯇ꯭ꯋꯦꯟꯇꯤ ꯐꯥꯏꯞꯇꯤ ꯁꯨꯒ꯭ꯔꯅꯦꯕ꯫
ꯎꯝ ꯍꯣꯢ ꯇ꯭ꯋꯦꯟꯇꯤ ꯐꯥꯏꯞ ꯇ꯭ꯋꯦꯟꯇꯤ ꯁꯤꯛꯁ ꯑꯃꯨꯛ ꯁꯨꯒ꯭ꯔꯗꯤ꯫ ꯂꯥꯢꯔꯗꯅ ꯏꯆꯦ ꯃꯤ ꯑꯃ ꯋꯥꯠꯇꯥꯔꯖꯨ ꯈꯣꯢ ꯅꯥꯎꯆꯥꯒ ꯁꯥꯟꯅꯔꯖꯨ ꯌꯥꯅꯤ ꯕꯦꯅꯨꯒ ꯁꯥꯟꯅꯔꯖꯨ ꯌꯥꯅꯤ꯫
ꯎꯝ ꯎꯝ ꯍꯣꯢ ꯑꯗꯨꯃꯥꯢꯅ ꯌꯦꯡꯉꯖꯨ ꯌꯦꯡꯉ
ꯎꯝ ꯔꯦꯅꯨꯒꯤ ꯍꯣ-ꯍꯣꯢ ꯔꯦꯅꯨꯒꯤꯖꯨ ꯃꯥꯃꯤ ꯂꯣꯢꯒ꯭ꯔꯕꯅꯦ ꯃꯥꯖꯨ ꯐꯨꯠ ꯊꯥꯔꯇꯤ ꯁꯨꯒ꯭ꯔꯕꯅꯦꯕꯀꯣ꯫
ꯎꯝ
ꯗꯨ ꯁꯥꯟꯅꯔꯁꯨ ꯌꯥꯅꯤ ꯃꯥꯒ ꯑꯣꯢꯔꯁꯨ
ꯎꯝ ꯍꯣꯢ
ꯑꯈꯣꯢ ꯁꯤꯗꯅ ꯍꯣꯢ ꯍꯥꯢꯗꯤ ꯑꯈꯣꯢ ꯁꯤꯗꯅ ꯅꯨꯡꯉꯥꯢꯕꯅꯤ ꯆꯦ꯫ ꯄꯨꯂꯞ ꯂꯩꯃꯤꯟꯅꯕꯅꯤ ꯏꯆꯦ ꯍꯣꯢꯗ ꯑꯃꯨꯛ ꯍꯥꯢꯗꯤ ꯏꯆꯦ ꯑꯈꯣꯢꯅꯕꯨꯗꯤ ꯀꯩꯝ ꯈꯟꯗꯦ ꯏꯆꯦꯅ ꯃꯨꯛ ꯁꯪꯉꯝꯒꯗ꯭ꯔꯥ ꯁꯪꯉꯝꯃꯣꯢꯗ꯭ꯔꯥ ꯑꯃꯨꯛ ꯈꯟꯗꯣꯢ ꯅꯠꯇ꯭ꯔꯅꯦ꯫
ꯎꯝ ꯃꯥꯅꯤ ꯃꯥꯅꯤ ꯑꯗꯩ ꯎꯝ
ꯑꯈꯣꯏ ꯁꯦꯗ ꯂꯩꯃꯤꯟꯅꯕꯅꯤꯅꯅꯦ ꯐꯩꯌꯦꯕ ꯑꯗꯨꯝ ꯍꯥꯏꯅꯕꯗꯣ ꯁꯤ ꯇꯧꯔꯛꯀꯦꯀꯣ ꯑꯗꯨꯝ ꯀꯥ-ꯀꯥꯗ ꯆꯪꯅꯒ꯭ꯔꯅꯤ ꯍꯥꯏꯅꯔꯝꯃꯒ ꯀꯃꯥꯢꯅ ꯇꯧꯕ
ꯅꯠꯇꯕꯅꯤꯅ ꯏꯊꯟꯗ ꯑꯗꯒꯤ ꯑꯗꯨꯗꯗꯤ ꯄꯨꯟꯅ ꯂꯩꯃꯤꯟꯅꯔꯝꯅꯤ ꯎꯁꯨ ꯎꯅꯔꯝꯅꯤꯅ ꯅꯪꯒ ꯅꯪꯒ ꯑꯗꯨꯗꯨ ꯉꯥꯍꯥꯛ ꯑꯗꯨ ꯂꯣꯢꯔꯒ ꯑꯗꯨ ꯍꯥꯢꯅꯕꯁꯨ ꯌꯥꯢꯗꯅ꯫
ꯌꯥꯔꯦ ꯃꯥꯅꯦ ꯏꯆꯦ ꯉꯁꯤꯗꯤ ꯈꯔ ꯊꯦꯡꯅ ꯉꯍꯥꯛ ꯋꯥꯔꯤ ꯁꯥꯟꯅꯔꯁꯦꯌꯦ ꯍꯥꯢꯔꯁꯨꯀꯣ ꯆꯦ ꯁꯣꯃꯣꯂꯥꯍꯒ ꯊꯦꯡꯉꯦ ꯋꯥꯔꯤ ꯁꯥꯟꯅꯕ꯫
ꯎꯝ ꯍꯣꯢ ꯑꯗꯨ ꯍꯥꯢꯔꯒ ꯄꯨꯁꯄꯥ ꯁꯤꯖꯦ ꯌꯥꯝ ꯀꯨꯢꯗꯕꯤꯗ ꯉꯍꯥꯛ ꯁꯥꯟꯅ ꯇꯣꯛꯑꯒ ꯑꯃ ꯑꯣꯢꯅ ꯑꯃꯨꯛ ꯌꯥꯔꯝꯗ꯭ꯔꯗꯤ ꯑꯃ ꯑꯣꯢꯅ ꯁꯥꯟꯅꯔꯖꯤꯔ꯫
ꯑꯗꯨ ꯌꯦꯡꯒꯦꯖꯦꯁꯦ ꯃꯤꯅꯤꯠ ꯀꯩꯅꯣꯃꯨꯛ ꯎꯝ ꯎꯝ ꯅꯤꯄꯥꯥꯟ ꯑꯃꯨꯛ ꯌꯦꯡꯒꯤꯖꯦ
ꯎꯝ ꯍꯣꯢ ꯑꯗꯨꯃꯥꯢ ꯌꯦꯡꯉꯖꯦ ꯅꯠꯇ꯭ꯔꯗꯤ- ꯏꯊꯟꯇ ꯃꯥꯡꯊꯣꯛꯈ꯭ꯔꯗꯤ ꯇꯥꯜꯂꯅꯤ ꯑꯩ
ꯎꯝ ꯑꯗꯨꯕꯨꯗꯤ ꯑꯗꯨꯝ ꯌꯥꯎꯍꯛꯄꯅꯦ ꯀꯩꯁꯨ ꯀꯩꯝ ꯈꯜꯂꯨꯅ ꯌꯥꯢ ꯏꯆꯦ
ꯑꯁ ꯈꯪꯗꯦ ꯑꯩꯗꯤ ꯃꯉꯥ ꯇ꯭ꯔꯨꯛ ꯁꯨꯖꯟꯒ꯭ꯔꯕꯅꯤ
ꯑꯗꯨ ꯏꯆꯦꯁꯤꯖꯦ ꯃꯦꯝꯕꯝ ꯊꯣꯛꯂꯛꯇ꯭ꯔꯗꯤ ꯀꯩꯁꯨ ꯀꯥꯢꯗꯦ ꯍꯥꯢꯗꯤ ꯏꯆꯦꯗ ꯃꯥꯡꯖꯔꯣꯢꯕ꯫
ꯑꯣ ꯃꯦꯟꯕꯝ ꯊꯣꯛꯇ ꯇꯥꯔꯒꯗꯤꯀꯣ
ꯑꯥ ꯏꯆꯦꯗ ꯃꯥꯡꯖꯔꯣꯢꯗꯤ ꯃꯣꯢꯅ ꯑꯥ ꯃꯦ ꯍꯥꯢꯗꯤ ꯑꯈꯣꯢꯅ ꯄꯨꯡ ꯁꯨꯗ꯭ꯔꯀꯥꯟꯗꯗꯤ ꯁꯨꯝ ꯋꯥꯢ ꯁꯥꯟꯅꯕꯗꯣ ꯇꯦꯟ ꯇꯦꯟ ꯇꯥꯔꯗꯤ ꯅꯨꯡꯉꯥꯢꯇꯕ ꯌꯥꯎꯋꯤꯗꯅ ꯑꯗꯨꯒꯤ ꯋꯥꯅꯦꯕ ꯑꯗꯨꯒ ꯃꯦꯟꯕꯝ ꯊꯣꯛꯂꯛꯇ꯭ꯔꯗꯤ ꯁꯤ ꯑꯗꯨꯅ ꯍꯦꯟꯅ ꯐꯩꯅꯦꯕ ꯃꯔꯝꯗꯤ ꯑꯈꯣꯢꯗ ꯀꯣꯜ ꯃꯁꯤꯡꯗꯣ ꯃꯤꯗꯣ ꯀꯩꯁꯨ ꯑ ꯃꯣꯢꯅ ꯄꯥꯗꯕꯗꯣ ꯑꯗꯨꯃꯥꯢꯅ ꯑꯣꯢꯕꯅꯦꯕ ꯑꯗꯨꯗꯨꯒꯤ ꯑꯗꯨꯅ ꯅꯨꯡꯉꯥꯢꯕꯗꯣ ꯃꯥꯢꯅ ꯑꯣꯢꯕꯅꯦꯕ
ꯎꯝ ꯎꯝ ꯃꯥꯅꯤ ꯃꯥꯅꯤ ꯉꯁꯥꯢ ꯅꯪꯒ ꯑꯃ ꯀꯩꯅꯣ ꯇꯧꯕꯗꯣ ꯗꯤꯁꯀꯅꯦꯛ ꯇꯧꯕꯗꯣ ꯃꯊꯟꯇ ꯀꯩꯝ ꯊꯣꯛꯂꯛꯈꯤꯗ꯭ꯔꯦꯗꯅ ꯑꯝꯗ
ꯎꯝ
ꯎꯝ ꯑꯗꯨꯅꯦ ꯌꯥꯢ ꯌꯥꯢ
ꯑꯗꯨꯅ ꯀꯩꯁꯨ ꯃꯥꯡꯖꯗꯕꯗꯣ ꯑꯗꯨꯒ ꯑꯃ ꯄꯥꯏꯔꯝꯃꯒ ꯃꯨꯠꯈꯤꯕꯅꯤꯅꯅꯤꯗ꯭ꯔ ꯌꯥꯝꯨꯛ ꯀꯥꯔꯨꯏꯁꯦ ꯑꯗꯨꯗꯤ ꯑꯩꯒꯤꯗꯤ ꯍꯟꯗꯛ ꯑꯅꯤꯔꯛ ꯑꯍꯨꯝꯗ ꯀꯩꯅꯣꯝꯃ ꯑꯍꯥꯝꯕ ꯍꯦꯛ ꯄꯥꯏꯍꯧꯔꯒ ꯑꯗꯨꯝ ꯃꯊꯟꯇ ꯃꯨꯠꯈ꯭ꯔꯦꯕꯀꯣ
ꯎꯝ
ꯑꯗꯨꯗꯒꯤ ꯑꯗꯨꯝ ꯃꯦꯟꯐꯝꯗꯤ ꯑꯗꯨꯒ ꯍꯦꯛ ꯃꯨꯠꯈꯤꯕꯒ ꯀ ꯄꯥꯏꯗ꯭ꯔꯤꯉꯩꯗ ꯃꯨꯠꯈꯤꯕꯒ ꯃꯦꯟꯕꯟ ꯊꯣꯡ ꯂꯩꯕ
ꯑꯗꯨꯗꯗꯤ ꯃꯃ ꯑꯗꯨꯃꯥꯏꯅ ꯊꯣꯛꯂꯛꯄꯁꯨ ꯌꯥꯎꯋꯦꯕ ꯑꯗꯨꯒꯤꯅꯤ ꯑꯩꯅ ꯏꯆꯦ ꯉꯁꯥꯏꯒꯤ ꯑꯃ ꯑꯇꯣꯞꯄ ꯋꯥꯉꯥꯡꯂꯣꯏꯒꯤ ꯈꯣꯟꯖꯦꯜ ꯇꯥꯗꯦꯅꯅꯝ ꯃꯦꯜꯂꯦ ꯍꯥꯏꯕꯗꯣ
ꯎꯝ
ꯑꯗꯨ ꯃꯤ ꯑꯗꯨꯒꯤꯅꯦ ꯈꯣꯠꯈꯤꯕꯅꯦꯕ ꯑꯍꯨꯝꯁꯨꯨꯕꯗꯔ ꯀꯩꯅꯣꯝꯃ
ꯑꯣ ꯑꯣ ꯑꯣ ꯌꯥꯎꯋꯦ ꯌꯥꯎꯋꯦ ꯑꯩꯈꯣꯏ ꯍꯥꯟꯅ ꯃꯦꯜꯂꯤꯗꯣ ꯑꯗꯨꯝ ꯁꯨꯝ ꯂꯩꯔꯝꯃꯦ ꯑꯩꯁꯨ ꯏꯝ ꯇꯞꯅ ꯄꯥꯔꯒ ꯃꯦꯟꯕꯟꯗꯃꯨꯛꯇꯤ ꯆꯨꯝꯈꯤꯕ꯭ꯔꯥꯅ ꯑꯩ ꯃꯦ ꯂꯩ ꯃꯌꯥꯝꯗ
ꯀꯣ ꯑꯍꯥꯟꯕꯗ ꯉ ꯉꯥꯡꯕ ꯈꯣꯟꯖꯦꯜ ꯇꯥꯕ꯭ꯔꯥ ꯇꯥꯗꯕ꯭ꯔꯥ ꯑꯇꯣꯞꯄ ꯋꯥꯉꯥꯡꯂꯣꯏꯒꯤ ꯈꯣꯟꯖꯦꯜ ꯇꯥꯗꯕ꯭ꯔꯥ ꯑꯗꯨꯃꯥꯏꯅ ꯇꯧꯕꯗꯣ ꯑꯗꯨꯗ ꯑꯗꯨꯃꯥꯏꯅ ꯍꯦꯛ ꯐꯠꯀ ꯈꯔꯗꯤ ꯑꯗꯨꯃꯥꯏꯅ ꯑꯣꯏꯅ ꯃꯦꯟꯜ
ꯎꯝ ꯑꯗꯨꯃꯥꯏꯅ ꯌꯦꯡꯉ ꯌꯦꯡꯉ ꯈꯪꯂꯝꯅꯤ ꯑꯗꯒꯤ
ꯎꯝ
ꯎꯝ ꯅꯪ ꯍꯥꯏꯌꯦ ꯎꯝ ꯌꯨꯝꯗ ꯆꯠꯂꯒꯅ ꯀꯔꯝ ꯀꯥꯟꯗ ꯍꯜꯂꯛꯇꯦꯕ ꯌꯨꯝꯗ ꯆꯠꯂꯤꯁꯤꯦꯅ ꯁꯨꯝ ꯆꯠꯂꯤꯔꯥ ꯅꯠꯇ꯭ꯔꯒꯅ
ꯑꯩꯈꯣꯏꯒꯤ ꯐꯥꯝ ꯐꯥꯝ ꯍꯥꯏꯁꯦ ꯕꯤꯇꯨꯅꯦꯕ ꯕꯖꯥꯔꯅꯦꯕꯀꯣ ꯌꯥꯝ ꯀꯜꯂꯤ ꯆꯥꯎꯗꯣ
ꯎꯝ
ꯐꯥꯗꯣꯛꯁꯦ ꯍꯥꯏꯕ ꯑꯈꯣꯏ ꯕꯅ
ꯎꯝ
ꯑꯗꯨꯗꯒꯤ ꯂꯥꯛꯑꯣꯣꯅ ꯍꯥꯏꯔꯛꯄ ꯑꯗꯨꯝ ꯑꯩ ꯆꯠꯀꯦ ꯇꯧꯕꯅꯤꯗ ꯑꯗꯨꯝ ꯌꯥꯝ ꯀꯨꯏꯔꯨꯗꯣꯏꯁꯦ ꯐꯥꯔꯝꯗ ꯄꯤꯊ꯭ꯔꯨ ꯄꯤꯏ ꯑꯗꯨꯨꯝ ꯌꯥꯝ ꯅꯣꯡꯃꯇꯪ ꯈꯣꯜꯂꯒ ꯂꯣꯏꯔꯦꯕ ꯑꯗꯨꯒꯤ ꯍꯩꯅꯦ ꯑꯗ ꯅꯣꯡ ꯇꯥꯔꯗꯤ ꯐꯥꯔꯅꯤ ꯑꯗꯨꯒ ꯑꯗꯨꯝ ꯍꯥꯡꯆꯟꯍꯜꯂꯛꯄ ꯌꯥꯏ
ꯎꯝ ꯑꯗꯨ ꯍꯥꯏꯔꯒ ꯆꯠꯄꯗꯤ ꯅꯥꯎꯆꯥꯥ ꯅꯕꯥꯅꯤ ꯆꯠꯇꯦꯔꯥ ꯅꯊꯟ ꯆꯠꯇꯦꯔꯣ
ꯑꯩ ꯢꯊꯥꯟ ꯆꯠꯂꯅꯦ ꯃꯍꯧꯁꯥ ꯑꯗꯨ ꯃꯥ ꯀ꯭ꯔꯣꯁꯋꯥꯛ ꯀꯩꯀꯥ ꯆꯠꯄ ꯍꯧꯔꯦꯕ ꯑꯩꯈꯣꯏꯁꯦ
ꯎꯝ
ꯑꯗꯨꯗꯨꯅ ꯃꯥꯗꯤ ꯍꯌꯦꯡ ꯍꯪꯆꯤꯛꯇꯤ ꯑꯃꯨꯛ ꯃꯥ ꯀ꯭ꯂꯥꯁ ꯆꯠꯄꯅꯤꯅ ꯑꯃꯨꯛ ꯐꯔꯛ ꯇꯥꯔꯅꯦꯕ ꯑꯗꯨꯒꯤ ꯑꯩ ꯢꯊꯟ ꯑꯣꯏꯅ ꯆꯠꯂꯅꯤ
ꯎꯝ ꯃꯥꯅꯦ ꯐꯔꯛ ꯇꯥꯗꯣꯢꯅꯤꯅꯦ ꯑꯁ ꯑꯗꯨ ꯍꯥꯏꯔꯒ ꯅꯣꯏꯒꯤꯗꯤ ꯍꯥꯏꯕꯗꯤ ꯂꯩꯗꯅ ꯖꯣꯏꯟ ꯇꯧ ꯐꯦꯃꯤꯂꯤ ꯂꯩꯕꯤꯗꯣ ꯂꯩꯔꯣ ꯅꯠꯇ꯭ꯔꯒ ꯅꯣꯏ ꯑꯗꯨꯝ ꯂꯩꯕꯤꯔꯣ ꯌꯨꯝ
ꯑꯩꯈꯣꯏ ꯑꯣ ꯑꯩꯈꯣꯏꯇꯪ ꯏꯆꯦꯗꯣ ꯑꯩꯈꯣꯏꯗꯣ ꯑꯗꯨꯝ ꯄꯨꯂ ꯑꯗꯨꯝ ꯄꯔꯦꯡ ꯁꯥꯟꯅꯕꯨꯗꯤ ꯂꯩꯃꯤꯟꯅꯩ ꯍꯥꯏꯇꯥꯔꯦꯅꯦ
ꯎꯝ ꯎ ꯍꯥꯏꯕꯗꯤ ꯊꯕꯛ ꯇꯧꯕ ꯀꯥꯟꯗ ꯂꯩꯗꯅ ꯑꯩꯈꯣꯏꯒꯤꯁꯨ ꯊꯕꯛ ꯇꯧꯕ ꯀꯥꯟꯗꯗꯤ ꯃꯤ ꯌꯥꯎꯗꯕꯗꯣ
ꯎꯝ
ꯑꯗꯨ ꯑꯣꯏꯕ꯭ꯔꯥ ꯁꯤꯅꯤꯗ
ꯑꯣ ꯑꯣꯏꯗꯦ ꯑꯗꯨꯗꯤ ꯑꯩꯈꯣꯏꯗꯨꯝ ꯄꯨꯂꯞ ꯄꯨꯜꯂ ꯑꯗꯨꯝ ꯇꯧꯃꯤꯟꯅꯩ ꯑꯗꯨꯃꯥꯏꯅꯗꯤ ꯑꯣꯏꯗ꯭ꯔꯦ ꯑꯗꯨꯝ ꯑꯩꯈꯣꯏ ꯀꯀꯥ ꯑꯩꯈꯣꯏ ꯀꯀꯥꯗꯣ ꯑꯗꯨꯝ ꯇꯧꯕꯤꯌꯦꯕꯀꯣ ꯑꯗꯒꯤ ꯑꯗꯨꯃꯥꯏꯅ ꯇꯧꯋꯤ ꯑꯩꯈꯣꯏ ꯅꯦ ꯑꯃꯁꯨ ꯂꯩꯌꯦꯕꯀꯣ
ꯎꯝ
ꯑꯗꯨꯝ ꯑꯩꯈꯣꯏ ꯀꯥ ꯍꯣꯏꯒ ꯑꯗꯨꯝ ꯍꯥꯏꯗꯤ ꯑꯩꯈꯣꯏꯒ ꯑꯣꯏꯅ ꯂꯩꯃꯤꯟꯅꯩꯌꯦꯕ ꯑꯗꯨꯝ ꯑꯩꯈꯣꯏ ꯑꯥ ꯍꯥꯢꯗꯤ ꯍꯥꯟꯅ ꯢꯄꯨ ꯢꯕꯣꯛꯀꯥ ꯑꯈꯣꯢꯒ ꯂꯩꯃꯤꯟꯅꯔꯝꯃꯦꯕ ꯫ ꯏꯄꯨ ꯏꯕꯣꯛ ꯢꯅꯦ ꯑꯈꯣꯏꯗ ꯈꯣꯏ ꯕꯕꯥ ꯈꯣꯏ ꯃꯥ ꯈꯣꯢꯒꯩ ꯂꯩꯃꯤꯟꯅꯔꯝꯕꯗꯣ ꯏꯄꯨ ꯏꯕꯣꯛ ꯂꯩꯈꯤꯗ꯭ꯔꯦꯗꯅ ꯑꯗꯨꯒ ꯅꯤꯅꯦ ꯃꯊꯟꯗ ꯉꯥꯏꯔꯦ ꯈꯣꯏꯕꯥꯍꯣꯢ ꯈꯣꯏꯃꯥꯍꯣꯢꯁꯨ ꯁꯃꯨꯗ ꯂꯩꯔꯦꯗꯅ ꯑꯗꯨꯗꯨꯅ ꯑꯗꯨꯝ ꯃꯣꯢ ꯅꯤꯅꯦ ꯈꯣꯢꯏ ꯅꯤꯅꯦ ꯑꯗ ꯑꯗꯨꯝ ꯑꯈꯣꯏ ꯀꯥ ꯍꯣꯏꯒ ꯑꯗꯨꯝ ꯂꯩꯃꯤꯟꯅꯕꯗꯣ ꯆꯥꯕ ꯈꯣꯠꯄꯗꯤ ꯑꯗꯨꯝ ꯑꯈꯣꯢꯗ ꯑꯣꯏꯅ ꯆꯥꯔꯀꯥꯟꯗ ꯑꯗꯨꯝ ꯇꯨꯝꯕ ꯈꯣꯠꯄ ꯀꯀ ꯑꯈꯣꯏ ꯑꯗꯨ ꯌꯨꯝ ꯍꯣꯡꯖꯜꯍꯜꯂꯀꯥꯟꯗ ꯑꯗꯨꯝ ꯑꯩꯈꯣꯏꯗ ꯑꯣꯏꯅ ꯂꯩꯃꯤꯟꯅꯕꯗꯣ
ꯎꯝ
ꯑꯗꯨꯃꯥꯏꯅ ꯑꯣꯏꯅ ꯇꯧꯔꯤꯖꯦ ꯎꯝ ꯌꯥꯃꯤꯗ ꯑꯈꯣꯢ ꯢꯃꯨꯡ ꯃꯤ
ꯍꯣꯏ ꯃꯤꯌꯥꯝꯕ ꯑꯃꯔꯣꯝꯗꯕꯨꯗꯤ ꯐꯩꯌꯦ ꯊꯕꯛ ꯀꯩꯅꯣ ꯇꯧꯕꯗꯣ ꯍꯧ ꯍꯧ ꯌꯧ ꯌꯧ ꯇꯧꯕꯗꯤ ꯅꯨꯡꯉꯥꯏꯗꯅꯀꯣ ꯃꯣꯢ ꯀꯩꯅꯣ ꯇꯧꯔꯗꯤ ꯑꯗꯨꯗꯤ ꯑꯈꯣꯏꯒꯤ ꯑꯁ ꯑꯩꯈꯣꯏꯒꯤꯗꯤ ꯃꯤ ꯌꯥꯝꯃꯦ ꯍꯥꯏ ꯋꯥꯅꯤ ꯌꯥꯗꯦꯗ ꯍꯥꯏꯕꯗꯤ ꯅꯨꯄꯤꯉꯥꯛꯇꯅꯤ ꯍꯧꯖꯤꯛꯁꯨ ꯑꯣꯛ ꯑ ꯑꯅꯤ ꯑꯃꯁꯨ ꯏꯆꯦꯒ ꯏꯅꯥꯎ ꯑꯃꯒꯁꯨ ꯆꯆ ꯄꯥꯟꯈ꯭ꯔꯦꯗꯅꯀꯣ
ꯎꯝ
ꯑꯗꯨꯁꯨ ꯄꯥꯟꯈ꯭ꯔꯦ ꯑꯗꯨꯒ ꯎꯝ ꯃꯣꯏꯒꯤ ꯄꯥꯟꯕꯁꯦ ꯀꯃꯥꯏ ꯍꯥꯏꯅꯤ ꯏꯇꯩꯁꯨ ꯊꯕꯛꯇꯣ ꯈꯔ ꯍꯥꯏꯕꯗꯤ ꯂꯥꯏꯔꯤꯛ ꯇꯝꯃꯤꯅꯤ ꯇꯝꯃꯤꯀꯥꯟꯗ ꯊꯕꯛꯁꯦ ꯈꯔ ꯇꯧꯍꯧꯗꯕ ꯍꯥꯏꯗꯨꯢꯔꯥ ꯌꯨꯝꯒꯤ ꯊꯕꯛ ꯀꯩꯅꯇꯧ ꯍꯩꯇꯕꯗꯣ ꯎꯝ ꯑꯗꯨ ꯑꯣꯏꯌꯦꯕ ꯑꯗꯨꯅ ꯄꯥꯕ ꯑꯣꯏꯅ ꯂꯥꯛꯑꯣ ꯍꯥꯏꯅꯤꯡꯗꯕꯗꯣ ꯍꯥꯏꯕꯗꯤ ꯃꯥꯅ ꯇꯧꯕꯗꯣ ꯎꯕꯗꯅ ꯍꯦꯟꯅ ꯇꯜꯂꯦꯅ ꯑꯗꯨꯃꯥꯏꯅ ꯇꯧꯕ ꯑꯗꯨꯗꯨꯒ ꯑꯃ ꯑꯃ ꯑ ꯢꯟ ꯢꯟ ꯏꯅꯥꯎ ꯏꯅꯥꯎꯄꯤꯅ ꯅꯨꯄꯥꯗꯨꯕꯨꯗꯤ ꯀꯩꯅꯣ ꯇꯧꯋꯦ ꯃꯥꯕꯨꯗꯤ ꯊꯕꯛ ꯍꯩꯌꯦ ꯍꯩ ꯇꯥꯔꯒꯁꯨ ꯃꯥꯅ ꯑꯃꯨꯛ ꯍꯧꯖꯤꯛꯇꯤ ꯑꯃꯨꯛ ꯊꯕꯛ ꯇꯧꯈ꯭ꯔꯦꯕ ꯑꯗꯨꯗꯨꯒꯤ ꯇ꯭ꯔꯦꯅꯤꯡ ꯆꯠꯈꯤꯕꯒꯤ ꯌꯥꯗ꯭ꯔꯦꯗꯅ
ꯎꯝ ꯏꯁꯨꯃꯅ ꯀꯥꯢꯗ ꯃꯌꯨꯝ ꯄꯥꯜꯂꯤꯅꯦ
ꯑꯑ ꯑꯃꯅ ꯕꯥꯃꯣꯟ ꯂꯩꯔꯛ ꯕꯥꯃꯣꯟ ꯂꯩꯀꯥꯏ ꯊꯧꯕꯥꯜ ꯃꯤꯡꯃꯦ ꯀꯩꯅꯣꯒꯤ ꯃꯦꯂꯥꯒꯥꯎꯟ ꯃꯦꯂꯥꯒ꯭ꯔꯥꯎꯟ ꯍꯥꯏꯗꯨꯔ ꯅꯠꯇꯦ ꯇꯧꯕꯥꯥꯜ ꯕꯃꯣꯟ ꯂꯩꯔꯛꯇ ꯄꯥꯜꯂꯦ ꯑꯗꯨꯗꯤ ꯈꯔꯕꯨꯗꯤ ꯅꯛꯑꯦ ꯅꯛꯑꯦ ꯍꯥꯏꯁꯦ ꯑ ꯑꯃꯅ ꯑꯩꯈꯣꯏꯗꯤ ꯎꯝ ꯑ ꯑ ꯃꯅꯨꯡ ꯆꯪꯁꯤꯜꯂꯒ ꯑꯗꯨꯗꯩ ꯂꯩꯕ ꯑꯃ ꯕꯖꯥꯔ ꯃꯌꯥ ꯂꯩꯕ ꯃꯥꯅ ꯑꯃꯨꯛ ꯑꯗꯒꯤ ꯏꯆꯦ ꯃꯨꯇꯨꯝ ꯐꯤꯕꯧꯗ ꯂꯩꯌꯦꯕ
ꯎꯝ ꯑꯣ ꯐꯤꯕꯧꯗ
ꯑ ꯑ ꯐꯤꯕꯧ
ꯎꯝ
ꯑꯗꯨꯒꯤꯅꯦ ꯇꯥꯗꯦꯗ ꯏꯆꯦꯁꯦ ꯐꯤꯕꯧꯒꯤꯁꯦ ꯎꯝ
ꯅꯨꯄꯥ ꯑꯝꯇ ꯌꯥꯎꯗꯦ ꯑꯩꯈꯣꯏ ꯏꯅꯥꯎꯄꯥꯇꯪꯅꯤ ꯑꯩꯈꯣꯏ ꯀꯀꯥ ꯍꯣꯏꯒꯤ ꯃꯆꯥ ꯑ ꯑꯩꯈꯣꯏ ꯀꯀꯥ ꯑꯩꯈꯣꯏ ꯕꯥꯒꯤ ꯍꯦꯛ ꯈꯣꯏ ꯏꯕꯨꯡꯉꯣ ꯂꯩꯔꯗꯅꯀꯣ ꯑꯗꯨꯒ ꯑꯩꯈꯣꯏ ꯑꯩꯈꯣꯕꯥꯒꯤ ꯍꯦꯛ ꯃꯈꯥꯢ ꯢꯅꯥꯎ ꯎꯝ ꯀꯀꯥꯗꯨꯅ ꯃꯆꯥ ꯃꯆꯥꯅꯨꯄꯤ ꯉꯥꯠ ꯃꯣꯢ ꯃꯔꯤ ꯄꯣꯛꯑꯦ
ꯎꯝ
ꯑꯗꯨꯒ ꯑꯩꯈꯣꯏ ꯀꯥ ꯑꯃꯅ ꯃꯆꯥ ꯌꯥꯎꯗ꯭ꯔꯦ ꯑꯩꯈꯣꯏ ꯀꯥ ꯑꯃꯅ ꯃꯆꯥꯅꯨꯄꯤ ꯄꯣꯛꯑꯦ ꯑꯩꯈꯣꯏ ꯍꯤꯡꯒꯣꯜꯅꯨꯡꯗꯨꯗ ꯑꯩꯈꯣꯏ ꯏꯅꯎꯄꯥꯇꯪꯅꯦ ꯅꯨꯄꯤ ꯇꯔꯦꯠꯀꯤ ꯃꯅꯨꯡꯗ ꯃꯥꯥ ꯃꯊꯟꯗꯅꯦ ꯌꯥꯎꯔꯤꯁꯦ
ꯅꯣꯏ ꯅꯣꯢꯁꯨ ꯅꯣꯛꯅꯤꯡꯉꯦ ꯑꯈꯣꯢ ꯑꯈꯣꯢ ꯑꯩꯈꯣꯏꯒꯤꯁꯨ ꯑꯩꯈꯣꯏꯒꯤ ꯀꯀꯥꯅꯦ ꯕꯌꯥꯢꯅꯦ ꯑꯩꯈꯣꯏ ꯄꯥꯅꯦ ꯎꯝ ꯅꯨꯄꯥ ꯑꯍꯨꯝꯅꯤꯗꯅ ꯑꯩꯈꯣꯏꯅ ꯑꯃꯨꯛ ꯅꯨꯄꯤꯉꯥꯛꯇ ꯇꯔꯨꯛ ꯄꯣꯛꯑꯦꯗꯅ ꯕꯌꯥꯏ ꯏꯆꯤꯟ ꯅꯪꯕꯨ ꯅꯨꯄꯥ ꯉꯥꯛꯇ ꯑꯍꯨꯝ ꯄꯣꯛꯑꯦꯕ
ꯑꫭ
ꯑꯗꯨꯒ ꯀꯀꯥ ꯑꯇꯣꯝꯕꯁꯤꯗꯤ ꯀꯩꯅꯣ ꯅꯨꯄꯥꯒ ꯅꯨꯄꯤꯒ ꯄꯣꯛꯑꯦꯕ
ꯎꯝ
ꯑꯗꯨꯏꯁꯨ ꯑꯩꯈꯣꯏꯁꯦ ꯍꯧꯖꯤꯛ ꯀꯀꯥ ꯍꯣꯏꯒ ꯄꯨꯜꯂꯝꯕꯅꯦ ꯑꯗꫭ ꯍꯣꯡꯇꯣꯛꯑꯦ ꯑꯩꯈꯣꯏ ꯃꯊꯟ ꯑꯣꯏꯔꯦ ꯀꯀꯥꯒ ꯑꯩꯈꯣꯏꯒ ꯄꯨꯜꯂꯤ ꯀꯥꯟꯗꯗꯤ ꯅꯨꯄꯥ ꯃꯊꯟꯗ ꯌꯥꯎꯕꯗꯣ ꯀꯀꯥ ꯃꯆꯥ ꯅꯨꯄꯥꯗꫭ ꯈꯛ
ꯎꯝ
ꯑꯗꯨꯒ ꯑꯩꯈꯣꯏ ꯕꯥꯏꯌꯥꯏ ꯍꯣꯏꯗꯤ ꯈꯤꯇꯪ ꯒꯦꯞ ꯂꯩꯅꯔꯒ ꯍꯣꯡꯗꯣꯛꯈ꯭ꯔꯦꯕ
ꯑꯣ
ꯑꯗꯨꯏꯗꯨꯒꯤ ꯑꯗꫭ ꯍꯧꯖꯤꯛꯄꯨꯗꯤ ꯑꯗꯩ ꯑꯩꯈꯣꯏꯁꯨ ꯍꯣꯡꯗꯣꯛꯑꯃꯤꯅ ꯈꯔ ꯈꯔ ꯒꯦꯞ ꯂꯩꯅꯔꯛꯑꯅꯤꯅ ꯑꯗꯨꯝ ꯆꯥꯅꯔꯦ ꯂꯥꯛ ꯅꯥꯞꯅꯕꯒꯤ ꯆꯥꯡꯗꯣ ꯑꯗꯨꯅ ꯅꯨꯄꯥ ꯆꯞ ꯃꯥꯟꯅꯔꯦ ꯑꯗꫭ ꯊꯕꯛ ꯇꯧꯔꯝꯗꯥꯏꯗꯗꯤ ꯃꯣꯏꯁꯨ ꯂꯣꯏ ꯂꯨꯍꯣꯡ ꯈꯣꯡꯗꯣꯡ ꯇꯧꯅꯈ꯭ꯔꯦꯕ ꯑꯗꯨꯅ
ꯃꯥ
ꯀꯩ ꯍꯥꯏꯅꯤ ꯃꯤ ꯂꯩꯇꯦ ꯊꯕꯛ ꯇꯧꯔꯝꯗꯥꯏꯗꯗꯤ ꯃꯣꯏꯁꯨ ꯃꯣꯏ ꯃꯣꯏꯒꯤ ꯆꯠꯅꯈꯤꯕꯒꯤ
ꯃꯥꯅꯤ ꯃꯥ ꯍꯣꯏ ꯆꯦꯊꫭꯏꯕꯤ ꯊꯝꯃꯒꯦꯀꯣ
ꯑꯥ ꯑꯥ ꯊꯝꯃꯣ ꯊꯝꯃꯣ ꯊꯝꯃꯦꯀꯣ ꯎꯝ